ꯑꯣ ꯇꯥꯏꯌꯦ
ꯍꯜꯂꯣ
ꯇꯥꯏꯌꯦ
ꯇꯥꯕ꯭ꯔꯣ
ꯍꯣꯏ ꯇꯥꯏꯌꯦ
ꯏꯁ ꯀꯌꯥꯃꯨꯛ ꯇꯥꯕ꯭ꯔꯥ ꯑꯗꯨꯗꯤ
ꯃꯌꯥꯝ ꯇꯥꯏ ꯊꯟꯒꯗꯧꯔꯦ ꯐꯣꯟ
ꯒꯥꯔꯤ ꯄꯣꯠ ꯀꯌꯥ ꯇꯥꯕ꯭ꯔꯥ ꯍꯧꯖꯤꯛꯀꯤꯗꯣ
ꯍꯣꯏ
ꯒꯥꯔꯤ ꯃꯄꯣꯠ ꯀꯌꯥꯃꯨꯛ ꯇꯥꯕ꯭ꯔꯥ ꯍꯥꯏꯕ
ꯇꯔꯤꯞ ꯃꯔꯤ ꯃꯉꯥꯒꯨꯝꯕ
ꯑꯁ
ꯃꯥꯂꯦ ꯑꯩꯗꯤ ꯒꯥꯔꯤ ꯃꯄꫭꯠ ꯒꯥꯔꯤ ꯃꯄꯣꯠ ꯇꯔꯥ ꯍꯦꯟꯅ ꯍꯥꯏꯔꯛ ꯈꯤꯕꯅꯦ ꯑꯁ ꯂꯧ ꯆꯠꯂꯨꯕ
ꯈꯔ ꯍꯥꯏꯗꯣꯛꯈ꯭ꯔꯕ ꯃꯥꯜꯂꯦ
ꯑꯥꯏꯁ ꯀꯩꯒꯤ ꯍꯩꯗꯣꯛꯄ ꯈꯔꯗꯤ
ꯌꯧꯔꯛꯇ꯭ꯔꯤꯉꯩꯗ ꯈꯔ ꯍꯩꯗꯣꯛꯈ꯭ꯔꯕ ꯃꯥꯜꯂꯦ
ꯑꯣ ꯇꯪꯈꯥꯏ ꯌꯧꯔꯀꯥꯟꯗ ꯍꯥꯏꯗꯧꯈ꯭ꯔꯕ ꯃꯥꯜꯂꯦ ꯑꯗꯨ ꯅꯪ ꯎꯝ ꯀꯩꯗꯧꯔ ꯂꯩꯒꯦ ꯅꯪꯗꯤ
ꯊꯕꯛ ꯆꯠꯇꯕꯅꯤꯅ ꯁꯨꯝ ꯂꯩꯌꯦ
ꯊꯕꯛ ꯆꯠꯇꯕꯤꯗ ꯁꯨꯝ ꯂꯩꯩ ꯍꯥꯏꯕ
ꯎꯝ
ꯏꯁ ꯅꯨꯡꯉꯥꯏꯔꯦꯅꯦ ꯑꯗꯨꯗꯤ
ꯅꯣꯏꯗꯤ
ꯂꯧꯕꯨꯛꯇ ꯂꯩꯌꯦ ꯅꯣꯡ ꯆꯨꯔꯛꯄꯒꯤ
ꯂꯧ ꯂꯧ ꯂꯤꯡꯕ꯭ꯔꯥ
ꯂꯧꯅꯤꯡꯡꯗꯦ ꯄꯥꯝꯐꯦꯟ ꯍꯨꯟꯗꯣꯏꯅꯦ ꯄꯥꯝꯐ꯭ꯦꯟ ꯍꯨꯟꯗꯣꯏꯅꯦ ꯂꯧ ꯂꯤꯡꯉꯣꯏꯌꯦ ꯅꯣꯛꯀꯅꯨꯅꯦ ꯀꯔꯤꯅꯣꯅꯦ ꯐꯥꯏꯜ ꯂꯧꯔ ꯅꯣꯛꯄꯒꯤ
ꯑꯗꯨꯝ ꯅꯣꯛꯅꯤꯡꯕ ꯑꯗꯨꯝ ꯅꯣꯛꯅꯤꯡꯉꯛꯄ
ꯅꯣꯛꯀꯅꯨ ꯑꯩ ꯐꯨꯔꯛꯀꯅꯤ
ꯂꯧ ꯂꯧꯍꯣꯟ ꯎꯝ ꯂꯧꯍꯣꯟ ꯍꯨꯜꯂꯒ ꯂꯧ ꯂꯤꯡꯕ ꯌꯥꯗ꯭ꯔꯣ
ꯂꯧ ꯂꯤꯡꯕꯗꯣ
ꯎꯝ
ꯂꯤꯡ ꯅꯥꯗ꯭ꯔꯕ ꯑꯩꯈꯣꯏꯔꯣꯝꯗ ꯄꯝꯐꯦꯟ ꯈꯛꯇꯪ ꯍꯨꯟꯕ ꯂꯧ ꯈꯣꯏꯔꯅꯤ ꯅꯣꯡ ꯈꯔ ꯅꯨꯃꯤꯠ ꯈꯔ ꯏꯁꯤꯡ ꯇꯤꯡꯍꯜꯂꯅꯤ ꯂꯩꯕꯥꯛꯈꯣꯝ ꯂꯩꯕꯥꯛꯇꯣ ꯂꯩꯍꯥꯎ ꯂꯩꯅꯕ ꯑꯗꯨꯝ ꯑꯗꯨ ꯃꯗꯤ ꯐꯧꯗꯣ ꯑꯃꯨꯛ ꯇꯤꯡꯉꯅꯤ ꯑꯗꯨꯒ ꯍꯨꯜꯂꯅꯤ ꯑꯗꯨꯗꯤ ꯂꯣꯏꯔꯦ ꯑꯗꯨꯝ ꯈꯔ ꯂꯩꯔꯒꯅ ꯎꯝ ꯈꯔ ꯂꯩꯔ ꯊꯥ ꯑꯅꯤꯒꯨꯝꯕ ꯂꯩꯔꯗꯤ ꯂꯧ ꯄꯦꯡꯕ ꯑꯃꯨꯛ ꯆꯠꯂꯦ ꯆꯠꯂꯅꯤ ꯄꯦꯡꯕ ꯆꯠꯂ ꯆꯠꯂ ꯂꯣꯏꯔꯗꯤ ꯗꯤ ꯑꯃꯨꯛꯀ ꯐꯥꯎ ꯂꯣꯛ ꯑꯅꯤ
ꯎꯝ ꯂꯧ ꯑ
ꯑꯧ ꯄꯥꯝꯕꯤ ꯌꯥꯟꯕꯗꯨ
ꯎꯝ ꯂꯥꯛꯇꯦ ꯇꯥꯕ꯭ꯔꯣ
ꯍꯣꯏ
ꯍꯂꯣ
ꯂꯧ ꯂꯧ ꯂꯣꯛꯄ ꯑꯩꯈꯣꯏꯗꯗꯤ ꯂꯤꯡꯉꯦ ꯍꯣꯏ
ꯏꯁ ꯅꯪꯁꯨ ꯍꯥꯏꯩꯕ꯭ꯔꯥ ꯂꯥꯎꯂꯤꯤꯡꯕ
ꯍꯩꯇꯔꯗꯤ ꯈꯨꯂꯪ ꯆꯠꯄꯗ ꯅꯁ ꯇꯥꯔꯦꯅꯤꯅꯦ
ꯅꯇꯟ ꯈꯨꯇꯟꯗꯨꯒ ꯈꯨꯇꯟꯗꯨꯒ ꯂꯧ ꯂꯤꯡꯕ ꯍꯩꯌꯦ ꯀꯥꯏꯅ ꯌꯥꯔꯦ ꯕꯦꯝꯃꯥ ꯅꯪ ꯏꯁ ꯈꯪ ꯈꯡꯉꯦ ꯈꯪꯉꯦ ꯈꯪꯗ꯭ꯔꯗꯤ
ꯂꯤꯡꯅꯔꯗꯤ ꯑꯩꯅ ꯉꯝꯈ꯭ꯔꯅꯤ
ꯏꯁ ꯉꯝꯃꯣꯏ ꯉꯝꯃꯣꯏ ꯅꯪ ꯂꯣꯛꯂꯤ ꯕꯗ
ꯅꯧꯅꯤꯌꯥꯗꯤꯠ ꯈꯤꯠꯅꯦ
ꯍꯥꯥ
ꯂꯧ ꯂꯤꯡꯅꯤꯡꯉꯥꯏꯗꯤ ꯐꯤꯠꯅꯦꯕ
ꯂꯧ ꯂꯤꯡꯅꯤꯡꯉꯥꯏꯗꯤ ꯇꯣꯞ ꯅꯝꯕꯔ ꯋꯥꯟꯗ ꯂꯥꯛꯑꯦ ꯍꯥꯏꯕ ꯑꯗꯨꯗꯩ ꯂꯤꯡꯅꯥ ꯁꯦꯔꯥ
ꯌꯥꯏꯅꯦ
ꯀꯔꯝ ꯀꯥꯟꯗ ꯑꯁ ꯍꯌꯦꯡ ꯂꯥꯛꯑꯣ ꯑꯩꯈꯣꯏ ꯂꯧꯗ ꯃꯊꯪ ꯆꯤꯗꯤ ꯌꯥꯔꯔꯣꯏ ꯃꯊꯪ ꯆꯤ ꯃꯊꯪꯁꯤꯗꯤ ꯑꯩ ꯑꯩꯈꯣꯏ ꯂꯧꯗꯣ ꯀꯩꯅꯣ ꯖꯨꯄꯤꯇꯔꯗ ꯑꯃꯨꯛ ꯎꯈꯔꯅꯤ
ꯏꯁ ꯑꯣꯟꯊꯣꯛꯅꯁꯨ ꯍꯣꯡꯈ꯭ꯔꯦꯗ
ꯁꯣꯡꯕꯅꯦ
ꯆꯥꯛꯇꯤ ꯆꯥꯔꯕꯣ
ꯇꯥꯕ꯭ꯔꯣ
ꯆꯥꯛꯇꯤ ꯆꯥꯈ꯭ꯔꯕ
ꯆꯥꯔꯦ ꯑ ꯅꯪꯗꯤ
ꯑꯩꯈꯣꯏꯁꯨ ꯆꯥꯈ꯭ꯔꯦꯗ
ꯅꯪꯗꯤ ꯆꯥꯛ ꯆꯥꯗ꯭ꯔꯤ
ꯆꯥꯈ꯭ꯔꯦ
ꯏꯁ ꯀꯌꯥꯃꯨꯛ ꯆꯥꯕ꯭ꯔꯥ
ꯌꯥꯝꯟ ꯁꯥꯕꯤꯛ꯭ꯔꯦ
ꯃꯌꯥꯝ ꯆꯥꯗꯦ ꯕꯣꯔꯥ ꯑꯃ ꯅꯤꯣꯝ ꯆꯥꯁꯤꯜꯂꯣꯅ ꯈꯔ ꯆꯥꯎ ꯕꯣꯔꯥ ꯑꯃ ꯑꯅꯤ ꯑꯍꯨꯝ ꯆꯥꯥꯁꯂꯂꯣꯟꯅ ꯆꯥꯎꯈꯠꯂꯛꯅꯤꯡꯉꯛꯑꯦ
ꯕꯣꯔꯥ ꯇꯔꯥꯃꯨꯛ ꯆꯥꯔꯤꯅꯦ
ꯍꯣꯔꯦꯟꯅꯤꯗꯤ ꯕꯣꯔꯥ ꯇꯔꯥꯅꯤꯊꯣꯏ ꯆꯥꯕ ꯍꯣꯔꯥ ꯇꯔꯥꯅꯤꯊꯣꯏ ꯇꯔꯥꯅꯤꯊꯣꯏꯗꯨ ꯑꯣꯏꯔꯗꯤ ꯑꯁ
ꯎꯝ
ꯅꯪꯒꯤ ꯌꯨꯝꯗ ꯍꯣꯡꯈ꯭ꯔꯕ꯭ꯔꯥ ꯅꯍꯥꯟ ꯂꯩꯕ ꯃꯐꯝꯗꯒꯤ
ꯊꯣꯡꯗ꯭ꯔꯤ
ꯏꯁ ꯅꯍꯥꯟ ꯑꯩ ꯊꯤꯔꯛꯄꯗꯣ ꯈꯪꯕ꯭ꯔꯥ
ꯑꯦ
ꯏꯁ ꯀꯑꯦ ꯏꯁ
ꯆꯤꯜꯑꯒ ꯅꯣꯏ ꯍꯪꯉꯒ ꯃ ꯃꯣꯏꯗꯤ ꯃꯣꯢꯗꯤ ꯌꯨꯝ ꯌꯥꯝ ꯍꯣꯡꯒꯠꯂꯦ ꯃꯊꯛꯇ ꯂꯩ ꯃꯊꯛꯇ ꯑꯃꯨꯛ ꯍꯣꯡꯒꯠꯈ꯭ꯔꯦ ꯍꯥꯏꯌꯦ ꯑꯗꯣ ꯑꯩ ꯃꯊꯛꯇ ꯑꯃꯨꯛ ꯀꯥꯈꯠꯂꯒ ꯅꯪ ꯍꯪꯉꯦ ꯑꯁ ꯈ ꯑꯁ ꯄꯨꯔꯥ ꯕꯤꯔꯥꯅꯤꯍꯦ ꯅꯣꯏ ꯂꯩꯀꯥꯏꯗꯣ
ꯂꯥꯁꯇ ꯃꯐꯝ ꯃꯤ ꯈꯪꯗꯕ ꯃꯐꯝꯗ ꯍꯣꯡꯈ꯭ꯔꯅꯤ
ꯂꯥꯁꯇꯗꯤ ꯎꯃꯪꯗꯣ ꯍꯣꯡꯗꯧ ꯃꯥꯜꯂꯦ ꯎꯃꯪꯗ ꯅꯠꯇ ꯅꯂꯒ ꯆꯦ ꯁꯃꯨꯗ꯭ꯔꯗ ꯍꯣꯡꯗꯧ ꯃꯥꯜꯂꯦ ꯅꯪꯗꯣ
ꯁꯦꯝꯔꯒ ꯂꯩꯈ꯭ꯔꯅꯤ
ꯎꯝ ꯂꯎꯁꯪ ꯁꯦꯝꯈ꯭ꯔꯦ ꯑꯗꯣ ꯀꯩ ꯂꯥꯛꯀꯅꯤꯀꯣ
ꯀꯩꯒꯥꯀꯤꯕꯤ
ꯀꯩ ꯂꯥꯛꯀꯅꯤ ꯀꯩ ꯂꯥꯛꯀꯅꯤ ꯀꯩ ꯂꯥꯛꯄꯗꯣ ꯅꯪꯕꯨ ꯍꯤꯡꯃꯤꯟꯅꯅꯤꯡꯉꯥꯏ ꯍꯥꯏꯔꯛ ꯀꯅꯤ ꯂꯩꯃꯤꯟꯅꯅꯤꯡꯉꯥꯏ ꯍꯥꯏꯔꯛꯀꯅꯤꯀꯣ ꯎꯝ
ꯑꯩꯕꯨ ꯎꯕꯗ ꯀꯤꯔꯒ ꯇꯣꯛꯈ꯭ꯔꯅꯤ
ꯅꯪ ꯅꯪ ꯅꯣꯛꯄꯗꯣ ꯑꯁꯒ ꯍꯧꯔꯗꯤ ꯌꯥꯝ ꯂꯨꯄꯥ ꯇꯔꯥ ꯇꯔꯥꯅꯤ ꯅ ꯑꯃꯔ ꯅꯣꯛ ꯊꯣꯛꯄ ꯀꯥꯟꯗ
ꯊꯤꯗꯣꯛꯑꯒ ꯂꯣꯏꯔꯦ ꯀꯩꯅꯣ
ꯑ ꯍꯔꯦ ꯊꯔꯥꯎꯒꯀꯣ ꯑꯗꯨꯗꯤꯀꯣ
ꯇ꯭ꯔꯣ ꯏꯁꯥꯎ ꯁꯥꯎꯔꯒ ꯋꯥ ꯉꯥꯡꯕ ꯁꯨꯔꯨꯛꯇꯤ
ꯑꯩ ꯍꯥꯏꯗꯤ ꯅꯣꯛꯀꯅꯨ ꯍꯥꯏꯕꯅꯦ ꯁꯥꯎꯑꯣ ꯍꯥꯏꯕ ꯅꯠꯇꯦ ꯁꯥꯎꯔꯗꯤ ꯄꯩꯁꯥ ꯍꯦꯟꯅ ꯌꯥꯝꯅ ꯋꯥꯡꯒꯗꯣꯏꯅꯦ
ꯅꯣꯛꯇ꯭ꯔꯗꯤ ꯅꯣꯛꯇ꯭ꯔꯗꯤ ꯂꯩꯕꯥꯛ ꯀꯌꯥ ꯍꯩꯗꯣꯏꯅꯤ
ꯑꯩꯣꯏꯕ ꯊꯦꯇꯦ ꯦꯔꯤꯔꯤꯒꯦ ꯅ
ꯀꯥꯛꯆꯤꯡꯗ ꯂꯩꯕ꯭ꯔꯥ
ꯎꯝ ꯎꯝ ꯆꯤꯡꯈꯣꯡ ꯍꯥꯏꯇꯥꯔꯦ ꯀꯩꯅꯣꯗꯣ
ꯎꯝ
ꯑꯥ ꯆꯠꯄꯒꯤ ꯂꯝꯕꯤꯗꯣ
ꯎꯝ
ꯇꯥꯕ꯭ꯔꯣ ꯑꯥ ꯆꯠꯄꯒꯤ ꯂꯝꯕꯤꯗꯣ
ꯍꯣꯏ
ꯆꯤꯡ ꯍꯦꯛ ꯀꯥꯕ ꯍꯧꯔꯕ
ꯎꯝ
ꯑꯩꯗ ꯇꯝꯄꯥꯛ ꯍꯦꯛ ꯇꯝꯄꯥꯛ ꯍꯦꯛ ꯂꯣꯏꯁꯤꯜꯂꯕ ꯇꯝꯄꯥꯛ ꯑꯩꯈꯣꯏ ꯇꯝꯄꯥꯛ ꯆꯉꯦ
ꯑꯥ ꯄꯥꯆꯦꯉꯦ
ꯎꯝ
ꯑꯗꯨꯒꯤꯅꯦ ꯎꯝ ꯂꯧ ꯂꯤꯡꯗꯕꯗꯨ ꯇꯝꯄꯥꯛꯀꯤ ꯇꯝꯄꯥꯛꯇ ꯂꯩꯕ ꯈꯣꯏꯗꯤ ꯂꯧ ꯀꯌꯥ ꯂꯤꯡꯒꯟꯗꯦꯅꯦ
ꯂꯥꯎꯗꯤꯡꯁꯦ ꯇꯝꯄꯥꯛꯇ ꯂꯩꯕ ꯃꯤꯁꯤꯡꯁ ꯎꯝ ꯂꯧꯂꯤꯉꯒ ꯀꯔꯤ ꯀꯅꯥꯗꯅꯣ ꯀꯔꯤ ꯋꯥꯅꯤꯉꯥꯏꯅꯤ ꯅꯪꯒꯤ ꯊꯕꯛ ꯌꯥꯝ ꯇꯥꯟꯕ꯭ꯔ ꯇꯥꯟꯐꯝꯃꯤ ꯃꯥꯜꯂꯦꯀꯣ
ꯑꯩꯔ
ꯎꯝ
ꯊꯕꯥꯛꯄꯨ ꯀꯅꯥꯅ ꯁꯨꯅꯤꯡꯕ꯭ꯔꯥ
ꯏꯁ ꯑꯗꯨꯗꯤ ꯆꯥꯗꯕꯤꯗ ꯂꯥꯛꯦ
ꯎ
ꯑꯗꯨ ꯆꯥꯛꯒꯅꯨ ꯀꯣ ꯃꯌꯥꯝ ꯒꯥꯔꯤ ꯃꯌꯥꯝ ꯒꯥꯔꯤ ꯃꯥ ꯇꯇꯥꯗ ꯄꯨꯣꯊꯣꯔꯛꯏꯗꯣ ꯁꯨ ꯁꯨꯕꯤꯕꯒꯤ ꯄꯨꯊꯣꯔꯣꯔꯛꯅꯤꯉꯥꯏ ꯂꯩꯕꯅꯤꯀꯣ ꯃꯣꯏ ꯁꯨꯕꯤꯗ꯭ꯔꯗꯤ ꯑꯩꯈꯣꯏ ꯆꯥꯗꯕꯤꯗ ꯍꯤꯡꯒꯗ꯭ꯔꯣ ꯁꯤꯔꯅꯤꯅ ꯍꯥꯟꯅꯗꯒꯤ ꯄꯣꯛ ꯐ ꯐꯊ ꯣꯛ ꯄꯣꯛꯆꯥꯎ ꯄꯤꯔꯑꯦꯀꯣ
ꯑ
ꯈꯅ ꯊꯕꯛ ꯈꯔ ꯈꯔ ꯀꯜꯂꯨꯀꯣ ꯌꯥꯗ꯭ꯔꯦ ꯌꯥꯗ꯭ꯔꯦ
ꯂꯧ ꯂꯧ ꯁꯨꯝꯃꯟꯕꯒꯤ ꯄꯣꯊꯥꯔꯤꯅꯤꯅꯦ
ꯏ ꯂꯧ ꯁꯨꯍ ꯅꯣꯡꯃꯗꯁꯨ ꯑꯩꯈꯣꯏꯒꯤ ꯁꯨꯕꯤꯒꯤ ꯃꯇꯦꯡ ꯄꯥꯡꯕꯤꯒꯦ ꯍꯥꯏꯁꯨ ꯍꯥꯏꯗꯦ
ꯂꯣ ꯆꯠꯅꯤꯡꯉꯦ ꯍꯥꯏꯔꯁꯨ ꯇꯝꯄꯥꯛꯇ ꯂꯩꯕꯅꯤꯅ ꯎꯄꯥꯏ ꯂꯩꯇ ꯑꯗꯨꯅꯦꯌꯦ
ꯅꯣꯏꯁꯨ ꯅꯣꯏꯒꯤꯗꯤ ꯑꯩꯅ ꯊꯕꯛ ꯐꯖꯅ ꯇꯧꯕꯤꯔꯝꯃꯒ ꯅꯪꯒꯤꯗꯤ ꯎ ꯎꯝ ꯍ ꯑꯁ ꯍꯌꯦ ꯋꯥꯏ ꯂꯥꯛꯑꯀꯥꯟꯗ ꯑꯗꯨꯃꯥꯏꯅ ꯇꯧꯕ ꯌꯥꯔꯣꯏꯀꯣ ꯍꯜꯂꯣ ꯍꯜꯂꯣ ꯇꯥꯕ꯭ꯔꯣ